ꯇꯥꯕꯣ
ꯇꯥꯗꯜ ꯀꯗꯧꯔꯝꯃꯤꯅꯣ
ꯑꯩ ꯍꯂꯛꯇꯒ ꯏꯗꯁꯨ ꯑꯩꯈꯣꯏ ꯀꯣꯂꯦꯖꯀꯤ ꯄ꯭ꯔꯦꯛꯇꯤꯀꯦꯜ ꯆꯠꯄ
ꯃꯦ ꯏꯃꯤꯅ ꯁꯤꯒꯤꯒꯀ ꯀꯖꯔ ꯌꯨꯅꯤꯚꯔꯁꯤꯇꯤꯗ
ꯎꯝ
ꯑꯗꯨꯗꯤ ꯆꯪꯉꯃꯣꯏ ꯌꯥꯗ꯭ꯔꯥꯅ
ꯇꯏ ꯑꯩ ꯒꯥꯔꯤ ꯅꯠꯇꯦꯕ ꯗꯨꯀꯥꯟ ꯊꯝꯃꯝꯃꯕ ꯍꯥꯏꯗꯤ ꯑꯩꯗꯣ ꯒꯥꯔꯤ ꯅꯝꯕ ꯊꯦꯠꯇꯕꯅꯤꯅ ꯑꯗꯩꯗꯤ ꯄꯨꯂꯤꯁꯀꯤ ꯀꯃ ꯂꯩꯕꯅꯤꯅ ꯍꯧꯖꯤꯛꯇꯤ ꯃꯣꯏꯁꯨ ꯆꯦꯛꯁꯤꯟꯕꯅꯤꯅ ꯍꯦꯜꯃꯦꯠ ꯀꯩꯀꯥ ꯎꯞꯇꯕ ꯑꯗꯩꯗꯤ ꯅꯝꯕꯔ
ꯅꯪꯅꯤ ꯋꯥꯜꯂꯣꯅꯤ ꯋꯥ ꯌꯥꯝꯅꯨꯡꯥꯏ ꯇꯩꯖꯕꯣ
ꯀꯪꯗ ꯑꯩꯉꯣꯟꯗ ꯐꯖꯦꯦ ꯇꯥꯏ ꯑꯩ ꯋꯥꯏ ꯐꯥꯏ ꯁꯝꯃꯦ
ꯍꯜꯂꯣ
ꯇꯥꯔꯕꯣ
ꯇꯥꯔꯦ ꯇꯥꯔꯦ ꯅꯪꯅꯦ ꯋꯥ ꯌꯥꯝ ꯅꯨꯡꯉꯥꯏꯇꯕ ꯑꯃ ꯌꯥꯎꯔꯦ ꯀꯅꯥ ꯍꯥꯏꯅꯣ
ꯑꯩꯗꯣ ꯋꯥꯏꯐꯥꯏ ꯁꯝꯃꯦ ꯑꯩꯗꯤ
ꯋꯥꯏ ꯐꯥꯏ ꯁꯦꯃꯗ ꯅꯨꯡꯉꯥꯏꯇꯕꯅꯦ ꯗꯥꯏꯔꯦꯛ ꯅꯦꯣꯏꯅ ꯊꯝꯃꯣꯑꯣ ꯑꯗꯨꯣ ꯋꯥꯏ ꯐꯥꯏ ꯌꯅꯦꯠꯁꯨ ꯁꯨꯝ ꯆꯜꯂꯛ ꯑꯅꯤꯃꯛ
ꯑꯅꯤꯃꯛꯇꯕꯨꯗꯤ ꯊꯥꯏꯌꯦ ꯑꯗꯨ ꯋꯥꯏ ꯐꯥꯏꯗꯩ ꯆꯠꯄ ꯑꯅꯝꯕ
ꯑꯣ ꯍꯥꯏꯗꯤ ꯋꯥ ꯐꯥꯏ ꯃꯨꯠꯊꯠꯂꯅꯦ ꯅꯪꯗꯤ ꯇꯠꯈꯤꯗ꯭ꯔꯥꯅ ꯍꯣꯏ ꯐꯣꯏ ꯇꯠꯄ ꯌꯥꯎꯕꯅꯦꯕ ꯑꯩꯈꯣꯏꯒꯤꯗꯤ ꯌꯥꯝ ꯇꯠ ꯇꯠꯄꯕꯨ ꯇꯠꯂꯦꯕ ꯌꯥꯔꯦ ꯃꯣꯏ ꯂꯣꯏꯔ ꯇꯧꯔꯣ ꯋꯥꯔꯤ ꯃꯊꯪꯒꯤꯗ ꯇꯧꯔꯣ ꯑꯃꯨꯛ ꯇꯠꯈ꯭ꯔꯗꯤ
ꯑꯗꯨꯅꯦ ꯑꯗꯨ ꯑꯩ ꯒꯥꯔꯤꯗꯨꯗꯤ ꯊꯝꯃꯝꯃꯦꯗꯅ ꯅꯝꯕꯔꯗꯨꯣ ꯊꯥꯗꯕꯅꯤꯅ
ꯎꯝ
ꯑꯗꯨꯅꯤ ꯃꯥꯏꯛ ꯑꯩ ꯚꯥꯏꯛ ꯅꯝꯕꯔ ꯊꯥꯗꯦ ꯗꯨ ꯆꯠꯄ ꯌꯥꯗꯦ
ꯑꯟꯏꯟꯇꯦꯜꯂꯤꯖꯤꯕꯜ ꯑꯩ ꯊꯥꯏꯌꯦ ꯑꯗꯨꯝ ꯂꯩꯅꯤ
ꯑꯃ ꯊꯥꯗꯦ ꯑꯗꯨꯅ ꯁꯟꯇꯣꯁꯀꯤꯗ ꯆꯠꯃꯤꯟꯅꯔꯦ ꯑꯗꯨꯒ ꯄ꯭ꯔꯦꯛꯇꯤꯀꯦꯟ ꯇꯧꯔꯦ ꯑꯗꯨꯁ ꯁꯥꯃꯦꯟꯁꯨ ꯑꯃꯨꯛ ꯁꯤꯡꯒꯠꯂꯦ ꯑꯗꯨꯒ ꯑꯦꯁꯥꯏꯟꯃꯦꯟꯗꯨ ꯄꯤꯒꯦꯅ ꯑꯣꯖꯥꯗ ꯀꯣꯏꯊꯤ ꯊꯤꯔꯒ ꯑꯣꯖꯥꯗꯨꯁꯨ ꯑꯃꯨꯛ ꯂꯥꯛꯑꯝꯗ꯭ꯔꯦ ꯍꯌꯦꯡ ꯑꯦꯛꯖꯥꯝ ꯂꯩꯌꯦꯌꯦ ꯍꯌꯦꯡ ꯄꯤꯕ ꯇꯥꯔꯅꯤ
ꯀꯩ ꯑꯦꯛꯖꯥꯝ
ꯍꯌꯦꯡ ꯀꯜꯆꯔ ꯏꯁꯇꯗꯤꯒꯤ ꯑꯦꯛꯖꯥꯝ ꯂꯩꯌꯦꯌꯦ ꯈꯪꯗꯦ ꯑꯩꯁꯨ ꯃꯣꯏ ꯂꯩ ꯍꯥꯏꯅꯔꯛꯄꯅꯤ ꯑꯗꯨꯗꯒꯤ ꯑꯗꯨ ꯆꯠꯄꯗ ꯑꯣꯏꯅ ꯄꯤꯔꯅꯤ
ꯅꯪ ꯒꯥꯔꯤ ꯅꯝ ꯅꯝꯕꯔ ꯊꯥꯒꯤꯔꯣꯏꯗ꯭ꯔꯣ ꯍꯥꯏꯁꯦ
ꯑꯩ ꯒꯥꯔꯤ ꯅꯝꯕꯔ ꯊꯥꯅꯕꯗꯨ ꯍꯥꯟꯅ ꯊꯥꯎꯒꯗꯝꯅꯦ ꯆꯦ ꯆꯥꯡ ꯂꯣꯏ ꯃꯥꯡꯒ꯭ꯔꯦ
ꯑꯝ
ꯑꯗꯨ ꯆꯦ ꯆꯥꯡꯗꯨ ꯂꯩꯔꯗꯤ ꯑꯃꯨꯛ ꯅꯧꯅ ꯇꯥꯟꯅꯕ ꯌꯥꯕ
ꯑꯝ
ꯆꯦ ꯆꯥꯡꯗꯨꯁꯨ ꯃꯥꯡꯒ꯭ꯔꯝꯅꯤꯅ ꯀꯃꯥꯏꯟ ꯇꯥꯟꯅꯔꯨꯅꯤ
ꯃꯥꯅꯤ ꯑꯩꯅ ꯖꯤ ꯄꯤꯗ ꯑꯩ ꯕꯦꯁꯤꯟꯖꯨ ꯀꯥꯞꯄꯨꯕ ꯉꯁꯤꯖꯦ
ꯎꯝ
ꯑꯗꯨ ꯖꯤ ꯄꯤ ꯗꯁꯨ ꯆꯠꯂꯨꯕ ꯖꯤ ꯄꯤꯗꯁꯨ ꯆꯦ ꯐꯣꯡ ꯂꯣꯏꯔꯒ ꯐꯣꯡꯕꯩ ꯈꯣꯠꯄꯩ ꯑꯣꯖꯥ ꯎꯅꯕꯩ ꯆꯠꯂꯨꯕ
ꯎꯝ ꯊꯦꯡꯅꯔꯛꯄ꯭ꯔꯣ
ꯊꯦꯡꯅꯔꯛꯑꯦ ꯍꯧꯖꯤꯛꯇ ꯍꯜꯂꯛꯇ ꯉꯥꯏꯔꯤ ꯉꯁꯥꯏꯗꯩ ꯂꯩꯕꯅꯤ
ꯊꯦꯡꯅꯔꯛꯄ꯭ꯔꯥ ꯍꯥꯏꯕꯅꯤꯅꯦ ꯑꯩ ꯍꯥꯏꯗꯤ ꯊꯦꯡꯅꯔꯛꯄ꯭ꯔꯥ ꯍꯥꯏꯗꯤ ꯃꯤꯅꯤ
ꯊꯦꯡꯅꯔꯛꯇꯦ ꯑꯗꯨꯗꯤ
ꯍꯝ ꯍꯟꯗꯛꯇꯤ ꯍꯥ
ꯁꯥꯇ꯭ꯔ ꯄꯥꯛ ꯂꯥꯛꯍꯧꯗꯦꯕ
ꯎꯝ ꯍꯟꯗꯛꯇꯤ ꯃꯣꯏ ꯅꯣꯏ ꯖꯤꯄꯤ ꯒꯤꯔ ꯀꯩꯅꯣ ꯈꯔ ꯃꯣꯏ ꯃꯤꯁ ꯀ ꯊꯣꯛꯄ ꯌꯥꯎꯕ꯭ꯔꯥ ꯀꯩꯅꯣꯒꯤ ꯁꯨꯝ ꯀꯩꯍꯥꯏꯅꯤ ꯃꯣꯏꯒꯤ ꯄꯔꯐꯣꯃꯦꯟꯁꯀ ꯎꯠꯅꯕꯗꯣ ꯑꯗꯨꯒꯤꯗꯒ ꯃꯣꯏ ꯀꯩ ꯍꯥꯏꯅꯤ ꯀꯔꯤ ꯑꯣꯏꯕꯕ ꯑꯃ ꯍꯣꯁ ꯁꯥꯏ ꯍꯣꯁ ꯑꯣꯏꯕ ꯍꯥꯏꯕ꯭ꯔꯣ
ꯑ
ꯑꯗꯨꯒꯤ ꯀꯩꯅꯣ ꯋꯥꯒ ꯍꯪꯕꯗꯣ
ꯑꯥ
ꯑꯗꯨꯗ ꯍꯥꯏꯐꯦꯠꯀ ꯑꯣꯏꯈꯤꯒꯝ ꯇꯧꯕꯅꯤꯅꯦ
ꯅꯅ ꯀꯥꯏꯗ ꯎꯔꯤꯔꯤꯕ
ꯑꯁ ꯏꯟꯁꯇꯥꯒ꯭ꯔꯥꯝꯗ ꯎꯕꯅꯤꯗ
ꯅꯪ ꯆꯪꯉ ꯌꯦꯡꯉꯣ ꯋꯥ
ꯍꯥꯥ ꯊꯦꯡꯅꯕꯅꯤ
ꯑꯝ
ꯈꯪꯗ꯭ꯔꯦꯗ ꯍꯟꯗꯛꯁꯤ ꯑꯩꯈꯣꯏ ꯂꯥꯏꯔꯥꯎꯑꯅꯤ ꯅꯪ ꯊꯣꯛꯂꯛꯑꯣꯏꯗ꯭ꯔꯣ
ꯊꯣꯛꯂꯛꯀꯅꯤ
ꯁꯚꯦꯟ ꯗꯦꯁ ꯍꯔꯥꯎꯅꯤ ꯍꯥꯏꯔꯒ ꯂꯥꯎ ꯊꯣꯛꯈ꯭ꯔꯕꯅꯤ
ꯑꯣ ꯑꯗꯨꯗꯤ ꯗꯦꯠ ꯅꯥꯏꯟꯇꯤꯟꯗ ꯍꯔꯥꯎꯔꯦꯗꯅ ꯅꯥꯏꯇꯤꯟ
ꯅꯥꯏꯟꯇꯤꯟꯗꯩꯅ ꯇ꯭ꯋꯦꯟꯇꯤ ꯐꯥꯏꯚ ꯇ ꯃ ꯍꯔꯅꯤ
ꯇ꯭ꯋꯦꯟꯇꯤ ꯐꯥꯏꯚ ꯅꯥꯏꯟꯇꯤꯟ ꯇ꯭ꯋꯦꯟꯇꯤ ꯑꯣ ꯇ꯭ꯋꯦꯟꯇꯤ ꯐꯚ ꯅꯨꯃꯤꯠ ꯇꯔꯦꯠꯅꯤ ꯍꯥꯏ ꯇ꯭ꯋꯦꯟꯇꯤ ꯐꯥꯏꯚꯇ ꯑꯣꯏꯖꯕ ꯀꯣ
ꯎꯝ ꯑ ꯁꯗ ꯄꯨꯗꯥꯗꯧꯔꯅꯤꯍꯦ ꯑ
ꯄꯨꯕꯨ ꯂꯥꯏ ꯄꯣꯏꯗꯅꯗꯤ ꯄꯨꯔꯔꯣꯏ
ꯍꯟꯗꯛꯇꯤ ꯍꯦꯛꯇ ꯀꯣꯠꯊꯗꯣꯔꯤꯕꯅꯤꯃꯦ ꯃꯣꯏ ꯅꯨꯄꯤꯅꯒ ꯀꯣꯠꯂꯛꯄꯗꯣ ꯍꯦꯟꯅꯄꯣꯠꯇꯦ
ꯎꯝ
ꯑꯩꯈꯣꯏꯁꯨꯦ ꯇꯝꯃꯤꯕꯣ ꯐꯤ
ꯆꯒꯣꯏꯇꯝ ꯅꯠꯇ꯭ꯔ ꯃꯥꯂꯦ ꯂ ꯍꯔꯥꯎ ꯎꯆꯖꯦ
ꯍꯥꯥ
ꯖꯒꯣꯏ ꯁꯥꯕꯩ ꯇꯝꯅꯗ꯭ꯔꯕ ꯃꯥꯜꯂꯦꯕ
ꯎꯝ ꯍꯧꯖꯤꯛ ꯇꯝꯗꯦ ꯀꯩꯒꯤꯅꯣꯪꯗꯦ ꯈꯔ ꯋꯥꯠꯅꯔꯤꯕ ꯍꯥꯏꯗꯤ ꯈꯪꯗꯦ ꯅꯨꯃꯤꯠ ꯃꯉꯥꯅꯤꯃꯨꯛ ꯋꯥꯠꯂꯤꯉꯥꯏ ꯇꯝꯃꯒꯗ꯭ꯔꯥ ꯈꯪꯗꯦ
ꯑꯥ
ꯍꯥꯏꯗꯤ ꯍꯧꯖꯤꯛꯇꯤ ꯂꯥꯞꯄꯤꯗꯅ
ꯑꯥ
ꯑꯗꯨꯅ ꯗꯦꯠ ꯇꯦꯟ ꯏꯂꯚꯦꯟ ꯑꯗꯨꯋꯥꯏꯗꯗꯤ ꯇꯧꯅꯔꯛꯑꯅꯤ ꯈꯔ
ꯑꯣ
ꯑꯪꯗꯦ ꯑꯗꯨꯅ ꯉꯁꯥꯏꯗꯁꯨ ꯏꯃꯥꯟꯅꯕꯁꯨ ꯑꯃꯨꯛ ꯒꯥꯔꯤ ꯌꯥꯔꯛꯇꯕ ꯑꯩꯈꯣꯏꯗꯣ
ꯑꯥ
ꯕꯦꯆꯔꯤ ꯄꯨꯔꯒ ꯆꯥꯔꯖꯇꯨꯗꯤ ꯐꯨꯜ ꯑꯌꯨꯛꯇꯒꯤ ꯇꯧꯔꯒ ꯂꯥꯛꯄꯅꯤ ꯑꯗꯨꯣ ꯕꯦꯇ꯭ꯔꯤꯗꯨꯣ ꯗꯥꯎꯟ ꯆꯠꯐꯝꯗꯤ ꯊꯣꯛꯇꯕ
ꯎꯝ
ꯅ ꯍꯥꯏꯅꯔꯒ ꯆꯤꯡ ꯑꯁꯦ ꯅꯪ ꯌꯦꯡꯉꯁꯤ ꯦ ꯑꯗꯨꯒꯅ ꯍꯥꯏꯔ ꯃꯥꯗꯤꯦ ꯌꯥꯔꯦ ꯑꯦꯦꯅ ꯑꯃꯨꯛ ꯊꯧꯧꯕꯨꯔꯦ ꯈꯥꯆꯦꯠꯀ ꯇꯧꯔꯒ ꯆꯤꯡꯅꯕ ꯊꯧꯔꯤ ꯌꯥꯎꯗꯕꯩ ꯈꯥꯆꯦꯠꯇꯣ ꯂꯧꯊꯣꯛꯅꯔꯦꯗꯅ ꯊꯥꯡ ꯇꯥꯒꯤꯦꯌꯥ ꯑꯗꯨꯒ ꯈꯪꯆꯤꯠ ꯑꯅꯤ ꯁꯝꯖꯟꯅꯔ ꯀꯤꯔ ꯀꯤꯔ ꯆꯤꯡꯉ ꯆꯠꯂꯤꯅꯤꯕꯣ
ꯎꯝ
ꯑꯗꯨꯒ ꯀꯣꯟꯅ ꯌꯥꯔꯒ ꯊꯧꯒꯅꯤꯦ ꯌꯥꯔ ꯊꯧꯔꯒ ꯈꯥꯡꯆꯦꯠꯇꯗꯣ ꯍꯌꯦꯡ ꯄꯨꯔꯛꯑꯣ ꯏꯃ ꯑꯩꯉꯣꯟꯗ ꯍꯥꯏꯕꯤꯔꯝꯃꯤꯁꯦ
ꯍ
ꯑꯗ ꯍꯣ ꯍꯣ ꯍꯣꯏ ꯅꯪꯗꯕꯨ ꯌꯥꯔꯒ ꯗꯤ ꯌꯥꯔꯦꯅ ꯊꯧꯔꯣꯅ ꯍꯥꯏꯔꯒ ꯊꯃꯟꯒꯦꯦ
ꯅꯪꯒ ꯏꯩꯅꯝꯕꯖ ꯍꯥꯈ ꯔꯣꯖ꯭ꯔꯕ
ꯑꯩ ꯀꯥꯏꯅ ꯍꯥꯞꯈꯤꯔꯣꯏꯗ꯭ꯔꯥ ꯍꯥꯏꯁꯦ ꯀꯩꯅꯣ ꯑꯁꯤ ꯍꯥꯞꯄ ꯌꯥꯔꯔꯣꯏꯌꯦ
ꯄꯩꯒ
ꯃꯥꯒꯤ ꯆꯦ ꯆꯥꯡꯈꯩꯗꯨ ꯀꯩꯅꯣꯗ ꯃꯣꯏ ꯍꯥꯟꯅ ꯅꯧꯔꯤꯉꯩꯗꯣ ꯑꯗꯨꯒꯤꯗ ꯑꯣꯏꯔ ꯗꯤ ꯆꯦ ꯆꯥꯡꯗꯣ ꯀꯩꯅꯣ ꯇꯧꯔꯁꯨ ꯍꯥꯞꯐꯧ ꯌꯥꯏꯑꯕꯀꯣ ꯑꯗꯨ ꯃꯣꯏꯅ ꯑꯗꯨꯝ ꯄꯨꯔ ꯄꯨꯔ ꯆꯠꯅꯕꯒꯤ ꯈꯪꯗꯦ ꯅꯝꯕꯔ ꯊꯦꯠꯅꯍꯧꯗꯕ ꯑꯗꯨꯒꯤ ꯅꯨꯡꯉꯥꯏꯇꯦ ꯑ ꯍꯟꯗꯛꯇꯣ ꯑꯃ ꯂꯣꯟꯒꯨꯝꯕꯗ ꯂꯧꯁꯦ ꯍꯥꯏꯅꯕꯅꯦ
ꯎꯝ
ꯍꯥꯏꯗꯤ ꯑꯩꯗꯨꯗꯤ ꯍꯟꯗꯛ ꯑꯩꯈꯣꯏꯒꯤ ꯀꯩꯅꯣꯗꯨꯒꯤ ꯄꯨꯟꯁꯦ ꯑꯩꯣꯣꯏꯁꯦ ꯃꯣꯏꯔꯥꯡꯒꯨꯝꯕꯗ ꯄꯨꯟꯁꯦ ꯈꯣꯡꯖꯣꯝꯗ ꯄꯨꯟꯁꯦ ꯍꯥꯏꯒꯠꯂꯛꯑꯦ ꯑꯗꯨꯗꯤ ꯑꯩꯗꯤ ꯑꯩ ꯊꯤ ꯐꯔꯦ ꯀꯃꯁꯜꯨꯅ ꯂꯤꯂꯣꯡꯐꯧ ꯆꯠꯄ ꯌꯥꯗ꯭ꯔ ꯀꯥꯟꯁꯤꯗ ꯍꯥꯏꯗꯤ ꯂꯤꯂꯣꯡ ꯡ ꯀꯩꯕ ꯊꯧꯕꯥꯜ ꯊꯧꯕꯥꯜ ꯅꯠꯇ꯭ꯔꯁꯨ ꯋꯥꯏꯊꯧ ꯂꯝꯈꯥꯏꯗ ꯃꯨꯠꯂꯦ ꯍꯥꯏꯕ ꯑꯩꯗꯤ
ꯑ
ꯑꯗꯨꯅ ꯍꯟꯗꯛꯁꯨ ꯕ꯭ꯂꯣꯛꯀ ꯈꯥꯏꯔꯨꯕꯒ ꯑꯩ ꯌꯥꯝꯅ ꯀ ꯀꯩ ꯍꯥꯏꯅꯤ ꯅꯨꯡꯉꯥꯏꯖꯗ꯭ꯔꯦ ꯍꯗꯛ
ꯒꯥꯏꯗꯨ ꯀꯌꯥ ꯀꯨꯏꯔꯒꯦ
ꯒꯥꯔꯤꯗꯤ ꯑꯩ ꯑꯩꯈꯣꯏ ꯏꯇꯕꯥꯗꯨꯔꯥ
ꯑꯥ
ꯆꯍꯤ ꯃꯔꯤꯃꯨꯛ ꯐꯥꯔꯛꯑꯝꯕꯅꯤ
ꯀꯅꯤꯁ ꯇꯕꯨ ꯂꯩ ꯊ ꯋꯥꯖꯦ
ꯎꯝ ꯌꯥꯝ ꯀꯨꯏꯅ ꯆꯠꯀꯟꯗꯤ ꯑꯩꯈ ꯑꯩꯈꯣꯏꯒꯤꯗꯤ ꯀꯨꯏꯅ ꯆꯠꯇ꯭ꯔꯤ ꯃꯔꯝꯁꯦ ꯑꯃꯅ ꯑꯃꯨꯛ ꯊꯧ ꯃꯅꯨꯡ ꯊꯣꯝꯃꯤ ꯃꯁꯥꯒꯤ ꯂꯩꯌꯦꯕ ꯏꯛꯇꯤꯕꯥꯁꯦ ꯏꯁꯇꯥꯔꯠ ꯍꯦꯛꯛꯇꯧꯕꯖꯪꯧꯅ ꯉꯪꯕ ꯌꯥꯗꯦꯕ ꯃꯥꯗꯤ ꯃꯥꯒꯤ ꯉꯪꯉꯤꯕ ꯁꯥꯎꯟꯗꯣ ꯍꯅ ꯎꯝ ꯅ ꯃꯥꯒꯤ ꯁꯥꯒꯠꯍꯟ ꯈꯔ ꯉꯪꯉꯤꯕ ꯑꯗꯨ ꯉꯥꯡꯕ ꯆꯞꯊꯔꯀꯥꯟꯗ ꯊꯧꯒꯗꯕꯗꯨꯣ ꯃꯣꯏꯅ ꯍꯦꯛ ꯏꯁꯇꯥꯔꯠ ꯇꯧꯔꯒ ꯃꯤ ꯈꯥꯝꯃꯤꯗꯨꯗ ꯀꯦꯛ ꯉꯪꯈꯠꯂꯛꯄꯒ ꯁꯦꯠꯔ ꯂꯩꯈꯠꯂꯛꯑꯦ ꯑꯗꯨꯗꯤ ꯌꯥꯗꯕꯁꯦ ꯃꯁꯥ ꯇꯥꯕꯅꯦꯕ ꯑꯗꯨꯃꯥꯏꯅ ꯌꯥꯝ ꯊꯧꯂꯠꯈ꯭ꯔꯦ ꯑꯗꯨꯒꯤ ꯑꯝꯇ ꯌꯥꯗꯦ ꯍꯧꯖꯤꯛꯁꯦ ꯒꯥꯔꯤꯁꯦ ꯑꯗꯨꯅ ꯈꯪꯗꯦ ꯑꯃ ꯂꯧꯁꯤꯗꯦ ꯍꯥꯏꯅꯕꯅꯦ ꯑꯩꯈꯣꯏ ꯚꯥꯎꯣꯏꯒ ꯑꯗꯣ ꯍꯥꯟꯅ ꯗꯥꯎꯟ ꯄꯦꯃꯦꯟ ꯇꯧꯗꯣꯏꯅꯤꯅ ꯍꯧꯖꯤꯛꯇꯤ ꯑꯗꯨꯒꯤ ꯂꯩꯇꯕ
ꯎꯝ
ꯈꯪꯗꯦ ꯑꯗꯨꯗꯨꯒꯤ ꯌꯥꯅꯕ ꯊꯧꯅꯁꯅꯗꯤ ꯍꯥꯏ ꯑꯗꯣ ꯑꯩꯉꯣꯟꯗꯁꯨ ꯌꯥꯝꯅ ꯅꯨꯡꯉꯥꯏꯖꯗ꯭ꯔꯦ ꯍꯥꯏꯕ ꯂꯝꯗꯣ
ꯎꯝ
ꯑꯩ ꯕꯥꯏꯛꯇꯨꯅ ꯅꯝꯕ ꯊꯥꯔꯝꯕ ꯑꯣꯏꯇꯥꯔꯒꯗꯤ ꯀꯩꯁꯨ ꯅꯠꯇꯦ ꯍꯥꯏꯕ ꯃꯣꯏꯔꯥꯡꯒꯗꯗꯤ ꯀꯩꯁꯨ ꯅꯠꯇꯦ ꯊꯥꯁꯨꯛ ꯀꯩꯝ ꯆꯥꯔꯣꯏ ꯁꯤꯗꯤ
ꯝ ꯑꯗꯣ ꯅꯪꯔ ꯐꯅ ꯐꯖꯅꯅ ꯇꯧꯅꯕ ꯆꯦꯟ ꯆꯣꯡꯉꯗꯤ ꯌꯥꯔꯣꯏꯗꯕ
ꯍꯥꯎꯖꯤ ꯍꯧꯖꯤꯛꯇ ꯍꯧꯖꯤꯛꯇꯤ ꯌꯥꯔꯔꯣꯏ
ꯍꯒꯤꯦ
ꯑꯣ ꯁꯤ ꯑꯉꯥꯡꯁꯦ ꯂꯥꯡꯒꯅꯨ ꯑꯩꯁꯦ ꯅꯪ ꯇꯥꯗꯕ꯭ꯔꯥ ꯎ ꯃꯖꯥ ꯂꯣ ꯁ ꯑꯗꯨ ꯈꯪꯗꯦ ꯑꯗꯨꯃꯥꯏꯅ ꯂꯩꯕꯅꯤꯅ ꯈꯪꯗꯦꯗ ꯒꯥꯔꯤꯁꯦ ꯑꯩꯁꯦ ꯑꯗꯤ ꯍꯥꯏꯦꯗꯤ ꯍꯥꯅꯤ ꯑꯗꯨ ꯃꯐꯝꯗꯨ ꯑꯩꯈꯣꯏꯕꯥꯁꯨ ꯂꯩꯇꯕꯅꯤꯅ ꯀꯩꯗꯤ ꯍꯥꯏ ꯀꯩꯗꯤ ꯍꯥꯏꯔꯛꯀꯅꯤ ꯂꯩ ꯤ ꯂꯩꯅꯤꯡꯉꯦ
ꯃꯥꯅꯤ
ꯑꯗꯨ ꯂꯩꯇꯕꯅꯤꯅ ꯍꯧꯁꯨ ꯈꯪꯗꯦ ꯈꯪꯉꯦ ꯑꯗꯨꯒꯕ ꯇꯥꯡꯅ ꯁꯨꯝ ꯌꯥꯁꯜꯂꯛꯇ꯭ꯔꯦ ꯑꯗꯨꯗꯤ ꯃꯤꯉꯣꯟꯗꯒꯤ ꯁꯨꯝ ꯋꯥꯏꯔꯨꯕꯗꯣ ꯑꯩ ꯌꯥꯝꯝꯅ ꯍ ꯍꯥꯏꯩꯅꯖꯦ
ꯅꯅꯨꯡꯥꯏꯔ ꯅꯅꯨꯡꯥꯏꯔ ꯄꯨ
ꯌꯦꯡꯉ ꯃꯃꯥꯡꯗꯁꯨ ꯀꯈꯣꯏ ꯁꯣꯝꯗ ꯎꯈꯣꯡ ꯁꯥꯡ ꯆꯠꯄꯗꯣ ꯋꯥꯏꯔꯦ ꯑꯗꯨ ꯀꯅꯥ ꯅꯨꯡꯉꯥꯏꯗꯣꯏꯅꯣ ꯍꯥꯏꯕ ꯍꯥꯏꯗꯤ ꯍꯥꯏ ꯃꯥꯏ ꯒꯥꯔꯤꯗ ꯍꯥꯡꯅꯤꯡꯉꯤꯅꯦꯕ ꯑꯗꯨꯗꯤꯃꯥ ꯑꯗꯨꯒꯤ ꯎꯈꯣꯡꯁꯥꯡ ꯆꯠꯄ ꯅꯨꯃꯤꯠꯇꯣ ꯑꯈꯣꯏ ꯑꯣꯖꯥꯁꯨ ꯃꯥꯏ ꯒꯥꯔꯤ ꯑꯦꯛꯁꯦꯁꯇ ꯂꯥꯛꯑꯦꯕ ꯑꯗꯨꯒꯤ ꯁꯦꯁ ꯂꯥꯛꯄꯗ ꯃꯥꯁꯨ ꯍꯞꯇꯥ ꯑꯃꯨꯛ ꯂꯩꯔꯒ ꯃꯥꯏ ꯕꯨꯂꯦꯠ ꯑꯃ ꯑꯗꯨꯝ ꯂꯧ
ꯑꯣ
ꯑꯗꯨꯗꯤ ꯃꯣꯏꯅ ꯄꯩꯁꯥ ꯄꯥꯏ ꯇꯧꯋꯤꯅꯦꯕ ꯑꯗꯨꯒ ꯕꯨꯂꯦꯠ ꯂꯧꯕ ꯈꯔ ꯊꯥ ꯃꯈꯥꯏ ꯑꯃꯨꯛ ꯂꯩꯔ ꯀꯥꯔꯤ ꯑꯆꯧꯕ ꯑꯃ ꯂꯧꯒ꯭ꯔꯦ
ꯑꯝ
ꯑꯗꯨꯅ ꯃꯣꯏꯗꯤ ꯄꯥꯏꯗ ꯀꯃꯥꯏꯅ ꯇꯧꯕꯅꯣ ꯈꯪꯗꯦ
ꯑꯩꯅ ꯄꯩꯁꯥ ꯇꯥꯟꯕ ꯍꯩꯕ
ꯑꯩ ꯀꯃꯥꯏꯅ ꯇꯥꯟꯕꯅꯣ ꯈꯪꯗꯦ ꯑꯗꯨꯗꯤ ꯆꯩꯅꯥꯗꯒꯁꯨ ꯄꯪꯆꯠ ꯆꯠꯂꯦ ꯃꯣꯏꯗꯤ ꯅꯨꯡꯉꯥꯏꯅꯤꯕꯣ ꯆꯩꯅꯥ ꯆꯠꯅꯤꯡꯉꯦ
ꯎꯝ
ꯍꯥꯏꯗꯤ ꯍꯟꯇꯛ ꯔꯤꯁꯔꯁ ꯀꯤ ꯇꯤꯝ ꯑꯃ ꯆꯠꯄ ꯃꯥꯜꯂꯦ ꯑꯁ ꯑꯩꯅ ꯆꯠꯅꯤꯡꯕꯁꯦ ꯑꯗꯨ ꯄꯜꯂꯛꯄꯗ ꯑꯗꯨ ꯆ ꯆꯠꯇꯤ ꯆꯠꯂꯛꯈꯤꯅꯤ ꯆꯠꯇꯤ ꯆꯠꯂꯛꯈꯤꯅꯤ ꯑꯩꯈꯣꯏꯁꯨ ꯐ꯭ꯔꯤ ꯐ꯭ꯔꯤ ꯇ꯭ꯔꯤꯞꯇ ꯑꯣꯏꯅ ꯆꯠꯊꯒꯦ ꯑꯩꯈꯣꯏꯗꯤ ꯁꯅꯥꯊꯣꯏ ꯐ꯭ꯔꯤꯗꯥ ꯑꯣꯏꯅ ꯆꯠꯊꯒꯦ ꯑꯩ ꯑꯩ ꯕꯦꯒꯇ ꯌꯥꯎꯕꯅꯦꯁꯨ ꯌꯦꯡꯉꯨꯆꯣ ꯆꯣ ꯋꯥ ꯉꯥꯡꯉꯪꯀꯅꯣ ꯑꯗꯨ ꯅ ꯑꯩꯈꯣꯏꯗꯤ ꯐ꯭ꯔꯤ ꯇ꯭ꯔꯤꯠꯇ ꯃꯅꯥꯂꯤꯒꯨꯝꯕ ꯑꯣꯏ ꯆꯠꯀꯦ
ꯐꯔꯤꯗ
ꯎꯝ
ꯌꯥꯒꯗꯔꯣ
ꯑꯦ ꯑꯈꯣꯏꯅ ꯍꯧꯖꯤꯛ ꯇꯧꯔꯤꯗꯣ
ꯑꯣ
ꯃꯣꯏ ꯑꯩꯈꯣꯏꯗ ꯇ꯭ꯔꯤꯞ ꯀ꯭ꯋꯥꯂꯤꯐꯥꯏꯒ ꯇꯧꯔꯛꯈꯤꯅꯤ ꯍꯥꯏꯕ ꯑꯩꯈꯣꯏꯅ ꯑꯩꯈꯣꯏ ꯈꯔ ꯋꯥꯠꯂꯤ ꯑꯗꯨ ꯑꯩꯈꯣꯏ ꯅꯧꯔꯤꯗ ꯑꯈꯣꯏꯗꯤ ꯑꯗꯨꯅ ꯑꯗꯨꯒꯤ ꯀ꯭ꯋꯥꯂꯤꯐꯥꯏꯗ ꯑꯣꯏꯔꯛꯄꯒ ꯀꯣ ꯑꯦꯁ ꯃꯔꯤ ꯃꯔꯤ ꯃꯔꯤ ꯁ ꯊꯗꯧꯔꯝꯃꯤꯕ ꯍꯦꯛꯇ ꯑꯍꯥꯟꯕꯗ ꯑꯈꯣꯏ ꯏꯟꯗꯤꯌꯥ ꯃꯅꯨꯡꯒꯤ ꯍꯥꯟꯅ ꯇꯧꯔꯛꯈꯤꯅꯤ ꯃꯣꯏꯗꯤ ꯃꯤ ꯂꯝꯒꯤ ꯇꯧꯔꯛꯈꯤꯔꯣꯏꯕ
ꯎꯝ
ꯏꯟꯗꯌꯥꯗꯅ ꯂꯣꯏꯔ ꯨ ꯒ ꯑꯃꯨꯛ ꯃꯤ ꯆꯠꯄꯒꯤ ꯃꯅꯥꯂꯤꯒꯗꯣ ꯌꯦꯡꯉꯣꯗꯅ ꯐ꯭ꯔꯤꯗ ꯆꯠꯊꯔꯛꯇꯣꯔꯤꯁꯦ ꯑꯗꯩꯗꯤ ꯃꯣꯏ ꯍꯣꯇꯦꯜꯗꯒ ꯂꯩꯔꯛꯏꯗꯣ ꯐꯥꯏꯚ ꯏꯁꯇꯥꯔꯗ ꯂꯩꯔꯛꯑꯣꯏ ꯁꯚꯦꯟ ꯁꯚꯦꯟ ꯑꯗꯨꯋꯥꯏꯗ ꯑꯣꯏꯔꯛꯀꯅꯤ ꯃꯣꯏꯗꯤ
ꯑꯣ
ꯑꯗꯨ ꯑꯗꯨꯅ ꯅꯨꯡꯉꯥꯏꯅꯤ ꯌꯥꯝꯁꯨꯦꯠꯇꯣ ꯈꯖꯤꯦꯛꯇ ꯆꯠꯅꯤꯡꯕꯩ ꯆꯠꯅꯤꯡꯕ ꯉꯥꯛꯇꯅꯤꯗ ꯑꯗꯨꯕꯨ ꯍꯧꯖꯤꯛꯇꯤ ꯈꯔ ꯋꯥꯠꯂꯤꯅ ꯃꯇꯝꯗꯨꯗ ꯋꯥꯠꯂꯤꯅ ꯈꯥꯡꯉꯒ ꯂꯩꯊꯣꯛꯄ ꯋꯥꯅꯤ ꯑꯈꯟꯗꯦ ꯒꯥꯔꯤꯁꯦ ꯑꯩꯅ ꯁꯨꯝ ꯈꯟꯕꯗ ꯕꯨꯂꯦꯠꯀꯨꯝꯕꯗꯤ ꯑꯩꯈꯣꯏ ꯕꯥ ꯕꯨꯂꯦꯠꯇꯤ ꯂꯧꯅꯤꯡꯗꯦ ꯍꯥꯏ ꯑꯗꯣ ꯍꯟꯗꯛꯀꯤ ꯁꯨꯄꯔꯅꯣꯕꯥꯗꯣ
ꯍꯪꯗꯤ
ꯃꯦꯇ꯭ꯌꯨ ꯑꯃꯁ ꯄꯅꯣꯕꯥꯟ ꯑꯃ ꯊꯣꯛꯄꯅꯦꯕ ꯑꯗꯨ ꯑꯗꯨ ꯆ ꯍꯤꯃꯂꯌꯥꯅꯧꯕ ꯇꯔꯒꯦꯠ ꯇꯧꯅꯤ ꯈꯪꯗꯦ ꯄꯩꯁꯥꯗꯣ ꯑꯩꯅ ꯍꯨꯟꯕ ꯉꯝꯒꯗꯕ ꯌꯦꯡꯅꯤ
ꯂꯣꯟꯗ ꯂꯧꯗꯣꯏꯕ
ꯑꯥꯎ ꯂꯣꯟꯗ ꯑꯗꯨ ꯅꯠꯇꯗꯤ ꯏꯇꯝ ꯂꯩꯕꯤꯅ ꯄꯩꯁꯥ ꯌꯥꯝ ꯂꯩꯇꯌꯦ
ꯂꯨꯄꯥ ꯀꯌꯥ ꯍꯥꯞꯇꯣꯏꯅꯣ ꯂꯣꯟꯗ ꯂꯧꯗꯁꯦ ꯄꯨꯂꯞ ꯅ ꯂꯣꯏꯁꯤꯜꯂꯛꯄꯗ
ꯈꯪꯗꯦ ꯀꯌꯥꯃꯨꯛ ꯍꯥꯞꯇꯣꯏꯅꯣ ꯌꯥꯝꯅꯗꯤ ꯍꯥꯞꯄꯣꯏꯗ ꯃꯣꯏꯅ ꯃꯣꯏꯅꯗꯤ ꯍꯥꯏꯔꯛꯈꯤꯅꯤ ꯑꯗꯨ ꯍꯥꯞꯄ ꯑꯗꯨ ꯍꯥꯞꯄꯅ ꯂꯣꯟꯒꯤꯗꯣ ꯍꯥꯟꯅ ꯑꯩꯈꯣꯏꯅ ꯗꯥꯎꯖꯕꯤꯗꯣ ꯌꯥꯝꯅ ꯊꯝ ꯐꯖꯔꯗꯤ ꯌꯥꯝꯅ ꯊꯤꯔꯣꯏꯗꯣꯏꯅꯦꯕ ꯍꯟꯗꯛ ꯏꯃꯥꯟꯅꯕ ꯑꯃꯒꯗꯤ ꯃꯣꯏ ꯑꯥꯏꯐꯣꯟꯗꯣ ꯂꯣꯟꯗ ꯂꯧꯋꯦ ꯁꯚꯦꯟꯇꯤꯟ ꯄ꯭ꯔꯣꯗꯣ
ꯅꯔꯥꯜ ꯂꯩꯇ ꯑꯥꯏ ꯐꯣꯟꯒ ꯂꯧꯈꯤꯅꯨ ꯏꯕꯨꯡꯉꯣ
ꯌꯦ ꯑꯗꯨꯒ ꯊꯥ ꯑꯃꯗꯕ ꯂꯤꯁꯤꯡ ꯑꯍꯨꯝ ꯆꯥꯝꯃꯉꯥ ꯍꯨꯜꯂꯤ ꯑꯗꯨ ꯑꯩꯅ ꯑꯁ ꯑꯗꯨꯗꯤ ꯑꯩ ꯀꯣꯟꯅ ꯂꯧꯅꯤꯗ ꯑꯩꯒꯤ ꯂꯩ ꯇꯥꯔꯒꯁꯨ ꯑꯩ ꯐꯣꯔꯇꯤꯟ ꯑꯗꯨꯋꯥꯏꯗ ꯍꯧꯅꯤ ꯈꯣꯠꯅꯤ ꯍꯥꯏꯔꯝꯕꯅꯦꯕ ꯑꯩꯅ ꯍꯥꯏꯗꯤ ꯑꯇꯥꯡꯕꯗꯨꯁꯨ ꯄꯥꯏꯅꯤꯡꯉꯦ ꯑꯗꯨꯕꯨ ꯃꯆꯥꯗꯒꯤ ꯍꯧꯗꯅ ꯑꯆꯧꯕ ꯍꯥꯟꯅ ꯂꯥꯝꯃꯨꯕ ꯌꯥꯔꯣꯏꯕ
ꯎꯝ
ꯑꯗꯨꯒꯤ ꯈꯟꯕ ꯑꯩꯅ ꯒꯥꯔꯤ ꯃꯆꯥꯁꯦ ꯑꯃꯇꯪ ꯑꯣꯏꯁꯨ ꯂꯧꯍꯧꯒꯦꯀꯣ ꯈꯔ ꯐꯕꯅ
ꯒꯥꯔꯤꯅ ꯐꯩ ꯒꯥꯔꯤꯅ ꯐꯩ
ꯑꯗꯨꯅꯦ ꯐꯣꯟꯗꯨꯗꯤ ꯑꯩꯅ ꯈꯜꯂꯦ ꯒꯥꯔꯤ ꯆꯥꯛꯀꯧꯕ ꯃꯌꯥꯗ ꯑꯩꯅ ꯂꯧꯒꯦ ꯇꯧꯅꯤ ꯑꯗꯣ